ꯇꯥꯏ ꯇꯥꯏ ꯃꯔꯨꯞ ꯀꯔꯤꯗꯧꯕ ꯌꯥꯎꯔꯒꯦ
ꯃꯔꯨꯞꯅ ꯂꯥꯏꯌꯦ ꯈꯣꯠꯂꯤꯅ ꯁꯨꯝ ꯇꯥꯕꯗꯨꯗ ꯃꯔꯨꯞꯀ ꯋꯥꯔꯤ ꯋꯥꯇꯥꯏ ꯉꯥꯏꯍꯥꯛꯇ ꯇꯧꯁꯤꯟ ꯇꯧꯕꯅꯤ ꯃꯗ ꯁꯨꯝ ꯀꯣꯆꯤꯁꯨ ꯃꯥꯏ ꯌꯦꯛꯄꯤꯔꯤꯕ ꯅꯠꯇ꯭ꯔꯣ ꯃꯔꯗꯨ
ꯗꯁꯔꯤꯝꯥꯏꯈꯨ ꯊꯖꯔꯤ ꯍ ꯌꯥꯝ ꯃꯁꯨꯕꯅꯤꯡ ꯈ ꯇꯥꯕꯗ ꯄꯥꯏꯕ ꯇꯔꯦꯊ
ꯃꯔꯨꯞ ꯑꯩꯅ ꯈꯪꯕ ꯂꯩꯔꯒꯗꯤ ꯑꯩ ꯇꯥꯛꯆꯒꯦ ꯑꯩꯅ ꯍꯥꯡꯕꯤꯔꯑꯣ ꯀꯔꯤ ꯀꯔꯤ ꯑꯋꯥꯠꯄ ꯂꯩ ꯑꯩꯒꯤ ꯃꯔꯨꯞ ꯃꯆꯨꯒꯤ ꯃꯇꯥꯡꯗꯨꯗ
ꯄꯣꯞ ꯁꯨꯡꯗꯧꯕꯅꯦ ꯑꯩꯒꯤ ꯃꯆꯨ ꯑꯁꯤꯗ ꯃꯔꯛ ꯑꯁꯤꯗ ꯑꯩꯈꯣꯏꯒꯤ ꯇꯤꯅꯤ ꯃꯆꯨꯗ ꯌꯥꯎꯗ꯭ꯔ ꯅꯨꯄꯤ ꯃꯌꯥꯝ ꯄꯥꯝꯖꯩ ꯁꯤꯁꯤꯡꯕꯥꯟꯒꯤ ꯃꯆꯨ ꯑꯣꯏ ꯐꯖꯗꯦ ꯇꯧꯕꯅꯤ ꯍꯥꯏꯗꯤ ꯑꯩ ꯆꯤꯡꯕꯥꯟꯒꯤ ꯃꯆꯨꯗ ꯑꯇꯩ ꯑꯇꯩ ꯑꯉꯥꯡꯕ ꯀꯩꯗꯧꯕ ꯑꯩ ꯀꯦꯟ ꯀꯂꯛꯁꯦ ꯂꯩꯦꯇꯒꯤꯇ ꯑꯩꯈꯣꯏꯒꯤ ꯏꯪꯂꯤꯁꯇꯒ ꯍꯥꯏꯔꯒ ꯑꯩꯈꯣꯏꯒꯤ ꯦꯚ ꯄꯤ ꯃꯅꯤꯄꯨꯔꯗꯒ ꯍꯥꯏꯔꯒ ꯑꯉꯥꯡ ꯃꯆꯥ ꯄꯤꯉ
ꯀꯂꯞꯆꯧꯕꯗꯨꯗ ꯑꯩꯅ ꯃꯁꯤꯁꯦ ꯀꯣꯠꯊꯥꯖꯒꯦ ꯇꯧꯕꯅꯦ ꯑꯗꯨꯗ ꯃꯆꯗꯤ ꯌꯥꯎꯝꯗꯦ
ꯎꯝ ꯑꯩ ꯇꯥꯛꯆꯒꯦ ꯃꯔꯨꯞꯀꯤ ꯅꯥꯀꯟꯗ ꯆꯦꯒꯨꯝꯕ ꯑꯃ ꯀꯩꯒꯨꯝꯕ ꯑꯃꯝꯗ ꯃꯔꯨꯞꯀꯤ ꯀꯂꯔꯗꯨꯅ ꯑꯩꯈꯣꯏꯒꯤ ꯑꯉꯥꯡꯕꯒ ꯑꯉꯧꯕꯒꯁꯦ ꯑꯝꯇ ꯆꯛꯁꯤꯟꯕꯤꯔꯒ ꯃꯗꯨ ꯇꯥꯕ꯭ꯔꯥ ꯍꯥꯏꯕꯗꯣ ꯑꯃꯨꯛꯇꯪ ꯌꯦꯡꯕꯤꯌꯨ ꯃꯔꯨꯞ ꯑꯩꯒꯤ ꯈꯪꯖꯕ ꯑꯩꯒꯤ
ꯃꯥꯅꯤ ꯃꯥꯅꯦ ꯑꯗꯨ ꯑꯗꯨꯒꯤ ꯑꯗꯨꯒꯤ ꯄꯣꯠꯇꯣ ꯃꯣꯏꯒꯤ ꯇ꯭ꯔꯥꯏ ꯇꯧꯕꯒꯅꯤ ꯇꯪ ꯌꯦꯡꯖꯒꯦꯅ ꯈꯜ ꯌꯥꯅꯤ ꯂꯣ ꯅ ꯍꯧꯔꯦꯁꯨ ꯀ ꯌꯥꯝ ꯐꯖꯩ ꯍ ꯈꯤꯇꯪ ꯇꯥꯕꯗꯤ ꯋꯥꯠꯂꯦ ꯑꯗꯨꯕꯨ ꯃꯁꯤ ꯁꯤꯗꯩꯁꯤꯗ ꯑꯩꯈꯣꯏꯒꯤ ꯏꯁꯀꯤꯝ ꯃꯁꯨ ꯍꯥꯏꯖꯒꯦ ꯑ ꯏꯟꯖꯥꯡ ꯑꯃꯁꯁꯨ ꯈꯤꯇ ꯌꯥꯟꯁꯤꯜꯂꯒꯗꯤ ꯃꯔꯨꯞꯇꯤ ꯍ ꯃꯥꯁꯤꯅ ꯇꯥꯉꯔ ꯑꯣ ꯑꯣꯀꯦ ꯑ ꯊꯔꯁꯗꯤ ꯇꯥꯔꯦ ꯄꯝꯖꯕ ꯑꯩꯅ ꯍꯥꯏꯗꯤ
ꯇꯤꯡ ꯇꯥꯔꯛꯀꯗꯕ ꯄꯣꯠꯇꯣ ꯗꯥꯏꯔꯦꯛ ꯑꯩꯅ ꯌꯥꯝꯅ ꯄꯥꯝꯖ ꯐꯖꯩꯅ ꯍꯥꯏꯖꯕ
ꯐꯣꯏ ꯃꯔꯨꯞ ꯑꯩꯅ ꯍꯥꯏꯖꯒꯤꯕ ꯋꯥꯍꯩ ꯑꯃꯅꯤꯗꯨꯅ ꯃꯔꯨꯞ ꯌꯥꯝ ꯅꯨꯡꯉꯥꯏꯖꯕ ꯑꯣꯏꯔꯒꯗꯤ ꯑꯩ ꯌꯥꯝ ꯍꯔꯥꯎꯕ ꯐꯥꯎꯖꯩ ꯍꯥꯏꯇꯥꯔꯦꯨꯞ ꯃꯇꯦꯡ ꯄꯥꯡꯅꯕ ꯍꯥꯏꯕꯁꯤ ꯁꯤꯅꯤ ꯑꯃꯅ ꯑꯃꯒꯤ ꯃꯇꯦꯡ ꯄꯥꯡꯕ ꯁꯤꯅꯤ ꯃꯔꯨꯞ ꯑꯗꯨꯝ ꯃꯔ ꯂꯥꯏ ꯌꯦꯛꯄꯒꯤ ꯃꯔꯨꯞꯁꯨ ꯑꯗꯨꯝ ꯂꯥꯏ ꯌꯦꯛꯄ ꯄꯤꯌꯣ ꯑꯩꯁꯨ ꯋꯥꯔꯤ ꯑꯃ ꯁꯨꯝ ꯇꯧꯖꯔꯛꯀꯦ ꯌꯥꯅꯤꯀꯣ ꯃꯔꯨꯞ
ꯌꯥꯅꯤ ꯄꯥꯗꯨꯒꯅꯤ ꯍꯥꯏꯕꯤꯌꯨ ꯅꯩꯅꯁꯤ ꯑꯩꯈꯣꯏ ꯃꯁꯦꯟ ꯍꯥꯏꯅꯗꯅ ꯑꯩꯈꯣꯏꯒꯤ ꯔꯣꯛꯇ ꯂꯩꯕ ꯃꯤꯒꯤ ꯑꯣꯏꯔꯒ ꯁꯥ ꯁꯟ ꯑꯩꯅ ꯂꯩꯔꯤꯕ ꯑꯩꯈꯣꯏꯒꯤ ꯃꯤ ꯊꯣꯡꯕ ꯄꯪꯁꯥ ꯆꯥꯏ ꯍꯥꯏꯖꯔꯤꯕ ꯀꯥꯡꯂꯨꯞ ꯂꯝꯗꯝꯁꯤ ꯁꯤ ꯂꯩꯔꯤꯕ ꯂꯝꯗꯝ ꯑꯁꯤꯒꯤ ꯃꯤ ꯅꯠꯇ꯭ꯔꯤꯕ ꯑꯗꯨꯒꯕꯤꯕ ꯑꯗꯨꯒ ꯀꯥꯟꯅꯔꯨꯕ ꯌꯥꯕ ꯅꯠꯇꯦ ꯍꯥꯏꯖꯕꯗ ꯋꯥꯈꯥꯏ ꯇꯕꯤ
ꯃꯥꯅꯦ ꯃꯔꯨꯞ ꯑꯗꯣ ꯃꯔꯨꯞꯁꯨ ꯑꯗꯨꯝ ꯂꯥꯏ ꯌꯦꯛꯄꯤꯌꯨ ꯑꯩ ꯁꯨꯝ ꯀꯩꯅꯣꯃ ꯃꯔꯨꯞꯇ ꯀꯩꯅꯣꯝꯃ ꯁꯨꯝ ꯍꯧꯖꯒꯦꯅ ꯇꯧꯖꯔꯛꯄꯅꯤ ꯃꯔꯨꯞ ꯂꯥꯟꯅꯗꯤ ꯂꯧꯕꯤꯒꯅꯨ ꯃꯁꯤ ꯍꯧꯗ ꯌꯥꯗꯗꯅ ꯁꯨꯝ ꯃꯔꯨꯞ ꯀꯩꯒ ꯋꯥꯈꯜꯁꯦ ꯁꯨꯝ ꯆꯥꯟꯅꯕꯅꯤꯅ ꯃꯔꯨꯞꯁꯤ ꯑꯩꯒꯤ ꯀꯩꯅꯣꯝꯃ ꯄꯨꯜꯂꯒ ꯁꯨꯝ ꯀꯩꯅꯣꯝꯃ ꯊꯕꯛ ꯑꯃ ꯇꯧꯃꯤꯟꯅꯁꯤ ꯑꯩꯈꯣꯏ ꯍꯛꯆꯥꯡꯁꯨ ꯐꯁꯤ ꯏꯃꯥ ꯏꯄꯥꯁꯨ ꯐꯍꯟꯁꯤ ꯑꯗꯨꯒ ꯑꯩꯈꯣꯏ ꯄꯥꯈꯪ ꯑꯃ ꯑꯣꯏꯅ ꯍꯥꯏꯇꯥꯔꯦ ꯃꯔꯨꯞꯀꯣ ꯑꯩꯈꯣꯏ ꯇꯁꯦꯡꯅ ꯑꯩꯈꯣꯏ ꯄꯥꯈꯪꯁꯨ ꯑꯣꯏꯅ ꯅꯨꯄꯤ ꯉꯥꯡꯁꯨ ꯀꯣꯏ ꯄꯤꯖꯕ ꯅꯠꯇ꯭ꯦ ꯑꯩꯈꯣꯏ ꯇꯨꯡꯒꯤ ꯑꯁꯥ ꯀꯌꯥ ꯑꯃꯒ ꯂꯣꯏꯅꯅ ꯁꯦ ꯅꯨꯡ ꯇꯥꯟꯕ ꯑꯗꯨ ꯍꯛꯆꯥꯡ ꯐꯕ ꯑꯗꯨꯒ ꯋꯥꯈꯜ ꯅꯨꯡꯉꯥꯏꯅ ꯍꯤꯡꯕꯒꯤ ꯃꯇꯥꯡꯗ ꯂꯩꯖꯕꯅꯤꯅ ꯃꯔꯨꯀꯣ ꯃꯤꯒꯤ ꯃꯈꯥꯗꯁꯨ ꯌꯦꯠ ꯂꯩꯇꯕ ꯃꯤꯒꯤ ꯃꯈꯥꯗꯁꯨ ꯂꯩꯇꯕ ꯏꯕꯥꯅꯤꯅ ꯍꯧꯧꯕ ꯍꯧꯗꯨꯅ ꯁꯨꯃꯥꯏꯅ ꯋꯥꯔꯤ ꯋꯥꯇꯥꯏ ꯑꯗꯨꯝ ꯇꯧꯔꯒ ꯆꯠ ꯈꯣꯠꯇꯅ ꯇꯧꯔꯒ ꯁꯨꯝ ꯁꯦꯟ ꯅꯨꯡ ꯇꯥꯃꯤꯟꯅꯁꯤ ꯈꯣꯠꯁꯤꯅ ꯁꯨꯝ ꯇꯧꯖꯕꯅꯤ ꯑꯣ ꯃꯔꯨꯞꯄꯨ ꯑꯗꯨꯝ ꯌꯥꯕꯤꯒꯗ꯭ꯔꯥ ꯀꯃꯥꯏꯅ ꯇꯧꯕꯅꯣ
ꯑꯦ ꯃꯈꯥ ꯇꯥꯕꯤꯌꯨ ꯃꯔ ꯁꯦꯟꯗꯤ ꯇꯥꯜꯒꯦ ꯍꯥꯏꯇꯥꯔꯒꯗꯤ ꯑꯩꯈꯣꯏꯗꯤ ꯃꯤꯒꯤ ꯈꯣꯡꯇꯤ ꯆꯥꯔꯦ ꯦꯗꯤ ꯑ ꯌꯥꯗ꯭ꯔꯦ ꯑ ꯃꯤ ꯈꯔꯗꯤ ꯍꯥꯏꯔ ꯁꯦꯟꯅ ꯄꯨꯝꯅꯃꯛ ꯑꯣꯏꯔꯗꯅ ꯑꯗꯨꯕꯨ ꯑꯩꯒꯤ ꯑꯣꯏꯅꯗꯤ ꯍꯥꯏꯅꯤꯡꯕ ꯉꯩ ꯍꯥꯏꯒꯁ ꯦꯟ ꯍꯥꯏꯔꯤꯕꯁꯤꯅ ꯑꯩ ꯈꯋꯥꯡ ꯆꯦꯟꯕꯨ ꯂꯩꯔꯒꯗꯤ ꯑꯩꯗꯤ ꯍꯔꯥꯎꯋꯏ ꯑꯩꯅ ꯈꯣꯠꯅ ꯅꯨꯡꯁꯤꯖꯕ ꯅꯨꯄꯤ ꯀꯥꯏꯅꯕ ꯇꯥꯔꯒꯁꯨ ꯑꯩꯒꯤ ꯄꯥꯎꯟꯁꯤꯗ ꯀꯔꯤꯒꯨꯝꯕ ꯑꯩ ꯈꯨꯠꯇ ꯅꯠꯇ ꯀꯣꯟꯗ ꯂꯥꯔ ꯑꯃ ꯌꯥꯎꯕ ꯇꯥꯔꯒꯗꯤ ꯑꯦ ꯀꯩꯁꯨ ꯊꯟ ꯑꯩ ꯃꯤꯁꯇꯒ ꯍꯥꯏꯕꯁꯨ ꯃꯥꯅ ꯌꯥꯏ
ꯑꯗꯨꯣ ꯃꯔꯨ ꯑꯣꯏꯅ ꯃꯈꯥ ꯇꯥꯖꯔꯛꯀꯦ
ꯎꯝ ꯐꯔꯒꯦ
ꯑꯩꯈꯣꯏꯒꯤ ꯍꯧꯖꯤꯛꯁꯦ ꯊꯣꯏꯗꯣꯛꯅ ꯋꯥꯈꯜꯁꯦ ꯂꯥꯡꯐꯥꯡ ꯇꯧꯗꯕꯤꯗ ꯃꯥꯏ ꯑꯃꯗ ꯑꯣꯟꯁꯤꯜꯂꯒ ꯍꯣꯏ ꯊꯕꯛꯁꯤ ꯐꯪꯕ ꯌꯥꯏ ꯃꯇꯝ ꯃꯇꯝꯥꯡ ꯈꯥꯏꯗꯣꯛꯄꯤ ꯄꯤꯔꯒ ꯑꯗꯨ ꯅꯣꯡ ꯐꯥꯗꯣ ꯃꯔꯨꯞ ꯑꯩꯈꯣꯏꯒꯤ ꯐꯤꯖꯣꯜ ꯅꯥꯟꯅ ꯁꯦꯠꯂꯒ ꯃꯔꯨꯞꯀ ꯍꯧꯔꯒ ꯑꯩꯈꯣꯏꯒꯤ ꯂꯩꯔꯤꯕ ꯈꯨꯡꯒꯪ ꯈꯨꯟꯌꯥ ꯑꯩꯈꯣꯏꯒꯤ ꯑꯅꯥꯕꯅ ꯍꯧꯖꯤꯛꯇꯤ ꯃꯔꯨꯞ ꯄꯤꯛ ꯊꯜꯂꯦꯗꯅ ꯆꯥꯔꯤ ꯊꯛꯂꯤ ꯃꯌꯥꯝꯁꯤꯅ ꯊꯕꯛ ꯐꯅ ꯁꯨꯔꯁꯨ ꯍꯨꯃꯥꯡ ꯐꯅ ꯇꯥꯔꯁꯨ ꯆꯥꯔꯤꯕ ꯆꯤꯟꯖꯥꯛꯁꯤꯅ ꯃꯔꯝ ꯑꯣꯏꯔꯒ ꯂꯣꯏ ꯅꯥꯟꯅꯔꯦ ꯃꯔꯝ ꯑꯁꯤꯅ ꯃꯁꯤꯗꯒꯤ ꯂꯣꯏꯅꯃꯛ ꯉꯥꯛꯊꯣꯛꯄ ꯉꯝꯗ꯭ꯔꯒꯁꯨ ꯈꯔ ꯉꯥꯛꯊꯣꯛꯄ ꯉꯝꯖꯅꯕ ꯑꯍꯟꯁꯤꯡ ꯅꯍꯥꯁꯤꯡ ꯑꯩ ꯅꯨꯄꯤ ꯑꯉꯥꯡꯁꯤꯡꯁꯤꯗ ꯃꯁꯥ ꯃꯎ ꯑꯩꯈꯣꯏꯒꯤ ꯅꯨꯡꯉꯥꯏꯅ ꯂꯩꯅꯕ ꯍꯥꯏꯇꯥꯔꯦ ꯃꯔꯨꯞꯀꯣ ꯃꯁꯤꯒꯤ ꯃꯇꯥꯡꯗ ꯑꯩꯈꯣꯏꯒꯤ ꯃꯃꯤꯡ ꯂꯩꯔꯕ ꯑꯩꯈꯣꯏꯒꯤ ꯑꯁꯣꯏ ꯑꯉꯥꯝ ꯌꯥꯎꯗ꯭ꯔꯦꯗꯅ ꯑꯩꯈꯣꯏꯒꯤ ꯑꯈꯪ ꯑꯍꯩꯁꯤꯡꯅ ꯑꯩꯈꯣꯏꯒꯤ ꯌꯥꯔꯕ ꯍꯥꯏꯇꯥꯔꯦ ꯑꯗꯨꯒꯨꯝꯕ ꯑꯃꯒꯤ ꯃꯇꯥꯡꯗ ꯌꯥꯝ ꯃꯔꯨ ꯀꯩꯒ ꯄꯨꯜꯂꯒ ꯋꯥꯈꯜ ꯆꯥꯟꯅꯅ ꯃꯗꯨꯒꯤ ꯆꯠꯁꯤ ꯈꯣꯠꯁꯤꯅ ꯁꯨꯝ ꯍꯧꯖꯔꯛꯄꯅꯤ ꯑꯗꯣ ꯃꯔꯨꯞꯅ ꯀꯔꯤ ꯃꯣꯠ ꯂꯩꯕ ꯑꯩꯒꯤ ꯃꯣꯠꯇꯗꯤ ꯃꯔꯨꯞꯁꯤ ꯌꯥꯎꯍꯟꯅꯤꯡꯉꯤ ꯑꯩꯒ ꯄꯨꯜꯂꯒ ꯋꯥꯈꯜ ꯆꯥꯟꯅꯕꯅꯤꯅ ꯊꯕꯛ ꯏꯪꯈꯥꯡ ꯇꯧꯃꯤꯟꯅꯔꯒꯗꯤ ꯇꯨꯡ ꯀꯣꯏꯅ ꯃꯁꯤꯒꯤ ꯃꯇꯥꯡꯗ ꯑꯩꯈꯣꯏꯁꯤ ꯂꯝ ꯀꯌꯥ ꯀꯣꯏꯕ ꯆꯠꯇꯨꯅ ꯑꯩꯈꯣꯏ ꯃꯤꯑꯣꯏ ꯀꯌꯥꯒꯤ ꯃꯃꯥꯡꯗ ꯋꯥ ꯉꯥꯡꯕ ꯑꯗꯒꯤ ꯑꯩꯈꯣꯏꯃꯛꯁꯤ ꯑꯩꯈꯣꯏꯅ ꯌꯥꯝꯅ ꯔꯦꯁꯄꯦꯛ ꯂꯩꯅꯩ ꯍꯥꯏꯦ ꯃꯔꯨꯞꯀꯣ ꯏꯀꯥꯏ ꯈꯨꯝꯅꯕ ꯎꯠꯂꯒ ꯑꯩꯈꯣꯏꯅꯁꯨ ꯍꯥꯏꯗꯤ ꯋꯥꯈꯜꯗꯨ ꯃꯤꯒꯤ ꯃꯇꯦꯡ ꯄꯥꯡꯕ ꯍꯥꯏꯕꯁꯤꯗꯒꯤ ꯍꯦꯟꯅ ꯅꯨꯡꯉꯥꯏꯕ ꯋꯥꯈꯜ ꯑꯗꯒꯤ ꯑꯩꯈꯣꯏꯁꯦ ꯐꯥꯎꯕꯁꯦ ꯂꯩꯇ꯭ꯔꯗꯤ ꯍꯥꯏꯕ ꯑꯩꯈꯣꯏ ꯀꯅꯥꯒꯨꯝꯕ ꯑꯩꯈꯣꯏꯅ ꯃꯇꯦꯡ ꯄꯥꯡꯕ ꯍꯥꯏꯗꯅ ꯄꯩꯁꯥꯒꯤ ꯃꯇꯦꯡ ꯈꯛꯇꯅ ꯃꯇꯦꯡꯒꯤ ꯅꯠꯇꯦ ꯃꯔꯨꯞ ꯑꯩꯈꯣꯏꯒꯤ ꯑꯋꯥꯕ ꯇꯥꯔ ꯃꯇꯝꯗ ꯃꯍꯥꯛꯀꯤ ꯋꯥꯈꯜ ꯋꯥꯔ ꯃꯇꯝꯗ ꯋꯥꯍꯩꯅ ꯊꯦꯝꯖꯤꯟꯕꯤꯕ ꯑꯗꯒꯤ ꯃꯍꯥꯛꯅ ꯑ ꯀꯔꯤꯒꯨꯝꯕ ꯑꯃ ꯊꯕꯛ ꯇꯧꯐꯝ ꯈꯪꯗꯅ ꯂꯩꯔꯕ ꯃꯇꯝꯗꯨꯗ ꯃꯗꯨꯒꯤ ꯃꯇꯥꯡꯗ ꯍꯤꯔꯝ ꯇꯥꯛꯄꯤꯕ ꯑꯗꯨꯒ ꯃꯁꯥ ꯀꯔꯝꯅ ꯐꯒꯅꯤ ꯑꯃꯗꯤ ꯄꯩꯁꯥ ꯀꯔꯝꯅ ꯇꯥꯟꯒꯅꯤ ꯑꯗꯨꯒ ꯍꯥꯏ ꯍꯥꯏꯅ ꯃꯔꯨꯞ ꯁꯤꯒꯤ ꯃꯇꯥꯡꯗꯁꯨ ꯑꯩꯈꯣꯏꯅ ꯑꯩꯈꯣꯏꯁꯨ ꯁꯦꯟꯊꯣꯛ ꯂꯝꯕꯤ ꯑꯃ ꯑꯣꯏꯍꯧꯗꯣꯏꯅꯤ ꯇꯨꯡꯒꯤ ꯂꯝꯕꯤꯗ ꯑꯩꯈꯣꯏꯗꯤ ꯌꯥꯝ ꯅꯧꯔꯤꯕ ꯃꯤꯑꯣꯏ ꯑꯃ ꯑꯣꯏꯕꯅꯤꯅ ꯅꯍꯥ ꯑꯣꯏꯔꯤꯕꯅꯤꯅ ꯑꯩꯈꯣꯏ ꯆꯍꯤ ꯑꯅꯤ ꯑꯍꯨꯝꯇꯪ ꯋꯥꯔꯁꯨ ꯋꯥꯅ ꯍꯣꯠꯅꯃꯤꯟꯅꯔꯒꯗꯤ ꯇꯨꯡ ꯇꯥꯔꯛꯄꯗ ꯅꯨꯡꯉꯥꯏꯅ ꯂꯩꯕ ꯍꯥꯏꯕꯁꯤ ꯋꯥ ꯅꯠꯇ꯭ꯔꯒꯗꯤ ꯅꯨꯡꯉꯥꯏꯕ ꯍꯥꯏꯕ ꯁꯤ ꯀꯌꯥ ꯑꯣꯏꯒꯟꯗꯦ ꯃꯔꯨꯞ ꯑꯁꯤꯅꯦ ꯑꯩꯅꯥ ꯊꯝꯖꯅꯤꯡꯉꯦ ꯑꯗꯨ ꯃꯔꯨꯞꯒꯤ ꯃꯣꯠꯇ ꯀꯔꯤ ꯂꯩ ꯒ
ꯃꯔꯨꯞ ꯊꯝꯖꯒꯦ ꯑꯩꯁꯨ ꯃꯔꯨꯞꯇ ꯍꯥꯏꯗꯤ ꯉꯍꯥꯟꯗꯩꯩ ꯍꯥꯏꯔꯨꯔꯒ ꯀꯩ ꯈꯟꯈꯤꯗꯒꯦꯅ ꯂꯩꯖꯕꯅꯦ ꯑꯗꯣ ꯉꯁꯤꯗꯤ ꯑꯁꯦꯡꯕꯗ ꯍꯥꯏꯖꯒꯦ ꯑꯩꯅ ꯆꯃꯝꯅꯔꯤꯕꯒꯤ ꯋꯥꯈꯜꯗꯨ ꯁꯣ ꯑꯗꯨꯝ ꯇꯦꯟꯇꯅ ꯑꯗꯨꯝ ꯊꯝꯖꯒꯦ ꯑꯗꯒꯤ ꯑꯩꯅ ꯈꯟꯖꯔꯤꯕ ꯄꯨꯛꯅꯤꯡꯒꯤ ꯋꯥꯈꯜꯗꯁꯨ ꯑꯗꯨꯝ ꯊꯝꯖꯒꯦ ꯃꯔꯨꯞꯅ ꯋꯥꯔꯧꯕꯤꯔꯣꯏ ꯑꯗꯨꯒꯤ ꯍꯤꯔꯝꯗꯨ ꯍꯥꯏꯗꯤ ꯑꯩꯈꯣꯏꯒꯥꯁꯨ ꯌꯥꯝꯅ ꯑꯗꯨꯝ ꯆꯅꯥꯒꯗꯕ ꯑꯗꯨꯝ ꯆꯠꯅꯒꯗꯧꯕ ꯌꯥꯕ ꯍꯤꯔꯝꯅꯦ ꯍꯥꯏꯕꯗꯤ ꯈꯗꯥꯡ ꯂꯤꯡꯕꯥ ꯑꯩꯈꯣꯏꯒꯤꯗꯤ ꯍꯥꯏꯗꯤ ꯑꯗꯨꯒꯤ ꯄꯣꯠꯇꯨ ꯌꯥꯝꯅ ꯆꯥꯟꯅꯒꯅꯤ ꯑꯩꯈꯣꯏꯅ ꯄꯥꯝꯖꯔꯤꯕ ꯄꯨꯟꯁꯤ ꯃꯍꯤꯡ ꯑꯁꯤꯗꯁꯨ ꯑꯗꯨꯝ ꯈꯔ ꯑꯗꯨꯝ ꯆꯥꯟꯅ ꯀ ꯑꯗꯨꯗꯣ ꯃꯔꯨꯞ ꯑꯩꯅ ꯈꯟꯖꯔꯤꯕꯁꯦ ꯍꯥꯏꯗꯤ ꯇꯧꯔꯣꯏ ꯆꯠꯂꯣꯏꯁꯤ ꯍꯥꯏꯕꯃꯛꯇꯤ ꯅꯠꯆꯥꯗꯦ ꯑꯗꯨꯕꯨ ꯑꯩꯅ ꯈꯟꯖꯕ ꯑꯃꯈꯛꯇꯪꯗꯤ ꯂꯩ ꯃꯔꯨꯞꯅꯥ ꯉꯁꯤ ꯐꯝꯕꯤꯌꯨꯑꯩꯈꯣꯏꯒꯤ ꯑꯣꯆꯦ ꯑꯩ ꯍꯧꯖꯤꯛ ꯍꯧꯖꯤꯛ ꯁꯤꯖꯤꯟꯅꯖꯔꯤ ꯃꯔꯨꯞꯀꯤ ꯈꯨꯊꯥꯡꯗꯒꯤ ꯑꯩꯅ ꯅꯠꯇ꯭ꯔꯒ ꯑꯩꯒꯤ ꯏꯃꯥ ꯁꯤꯖꯤꯅꯥ ꯖꯔꯤ ꯑꯩꯒꯤ ꯏꯄꯥꯗꯨ ꯈ꯭ꯔ ꯀ ꯀꯩꯅꯣ ꯍꯥꯏ ꯀꯩꯅꯩꯅꯣ ꯇꯧꯕꯦ ꯑꯗꯨꯅ ꯇꯣꯛꯑ ꯑꯩꯅ ꯑꯩꯒꯤ ꯏꯃꯥ ꯁꯤꯖꯤꯟꯅꯖꯔꯤ ꯉꯁꯤ ꯃꯔꯨꯞꯅ ꯌꯥꯕꯤꯔꯒꯗꯤ ꯃꯇꯝ ꯊꯦꯡꯗꯗꯕꯤꯗ ꯊꯥ ꯑꯃ ꯑꯗꯨꯒ ꯊꯥ ꯑꯃ ꯃꯈꯥꯏꯗ ꯉꯥꯏꯕꯤꯔꯒꯗꯤ ꯑꯩ ꯏꯃꯥꯒꯤ ꯈꯨꯊꯥꯡꯗꯒꯤ ꯑꯩꯒꯤ ꯃꯥꯒꯤ ꯄꯣꯠꯇꯣ ꯍꯥꯏꯗꯤ ꯏꯁꯥꯃꯛ ꯍꯛꯊꯦꯡꯅꯅ ꯈꯪꯖꯅꯤꯡꯕ ꯍꯥꯏꯇꯥꯔꯦꯅꯦ ꯍꯥꯢꯗꯤ ꯏꯃꯥꯗꯒꯤ ꯍꯦꯟꯕ ꯀꯅꯕꯨꯁꯨ ꯂꯩꯇꯦ ꯏꯃꯥ ꯅꯥ ꯐꯔꯦ ꯍꯥꯏꯔꯒꯥ ꯇꯥꯔꯒꯗꯤ ꯑꯗꯨ ꯑꯩꯒꯤꯗꯤ ꯈ꯭ꯋꯥꯏꯗꯒꯤ ꯕꯦꯁꯅꯤ ꯑꯩꯅ ꯃꯤꯉꯣꯟꯗ ꯑꯦ ꯁꯤ ꯑꯃ ꯇꯧ ꯁꯤ ꯑꯃ ꯆꯠꯂꯣ ꯍꯣꯏ ꯐꯩ ꯍꯥꯏꯅ ꯊꯥꯖꯩ ꯃꯤ ꯀꯌꯥꯃꯗꯤ ꯐꯅ ꯏꯃꯥ ꯒꯤ ꯃꯤ ꯍꯥꯏꯗꯤ ꯈꯨꯊꯥꯡꯗꯒꯤꯁꯨ ꯇꯥꯖꯅꯤꯡꯕ ꯑꯗꯨꯒꯤꯅꯤ ꯍꯥꯏꯗꯤ ꯑꯩꯈꯣꯏꯒꯤ ꯃꯔꯨꯞꯀꯤ ꯏꯃꯥꯗꯒꯤꯁꯨ ꯇꯥꯔꯦ ꯑꯩꯈꯣꯏꯒꯤ ꯃꯔꯨꯞꯀꯤ ꯏꯃꯥꯁꯤꯁꯨ ꯑꯩꯒꯤ ꯕꯕꯥ ꯑꯁꯤꯒꯨꯝꯅ ꯇꯧꯋꯦ ꯑꯗꯨꯅ ꯑꯩ ꯇꯥꯖꯔꯦ ꯑꯗꯨꯕꯨ ꯑꯩꯒꯤ ꯏꯃꯥꯒꯤ ꯑꯗꯒꯤ ꯑꯩꯒꯤ ꯏꯅꯤꯠ ꯃꯛꯅꯥ ꯎꯖꯅꯤꯡꯕꯗ ꯍꯥꯏꯖꯕ ꯇꯥꯔꯦ ꯑꯩ ꯑꯩꯈꯣꯏꯒꯤ ꯏꯃꯨꯡꯁꯥꯅ ꯑꯗꯨꯒꯨꯝꯕ ꯌꯥ ꯑꯗꯨꯒꯨꯝꯕ ꯍꯧꯖꯤꯛ ꯃꯅꯨꯡ ꯆꯥꯎꯅ ꯂꯤꯡꯈꯠꯂꯤꯕ ꯄꯣꯠ ꯑꯗꯨ ꯌꯥꯎꯔꯤ ꯌꯥꯎꯔꯝꯃꯦ ꯑꯗꯨ ꯗꯨꯒꯥ ꯇꯣꯛꯈꯤ ꯑꯩꯈꯣꯏ ꯏꯃꯨꯡꯗ ꯁꯤ ꯆꯠꯄ ꯉꯝꯃꯛꯇꯕ ꯑꯗꯒꯤ ꯑꯃ ꯑꯃ ꯀꯩꯒꯨꯝꯕ ꯑꯃ ꯑꯃ ꯍꯥꯏꯗꯤ ꯑꯗꯨꯝ ꯇꯗꯅ ꯇꯧꯁꯨ ꯌꯥꯝ ꯌꯥꯎꯋꯦ ꯑꯗꯨꯒꯨꯝꯕ ꯂꯩꯕꯗꯨꯗꯤ ꯇꯣꯛꯈꯤꯕ ꯗꯨꯝ ꯑꯗꯨꯅ ꯃꯔ ꯑꯩ ꯍꯧꯖꯤꯛꯀꯤ ꯋꯥꯈꯜꯂꯣꯟꯗ ꯂꯩꯖꯕꯗꯤ ꯍꯥꯏꯖꯗꯦ ꯃꯉꯣꯟꯗꯁꯨ ꯋꯥꯔꯧꯕꯤꯔ ꯃꯝꯗꯤ ꯑꯩ ꯍꯧꯖꯤꯛ ꯍꯧꯖꯤꯛ ꯑꯗꯨꯗ ꯃꯇꯝ ꯈꯤꯇꯪ ꯃꯔꯨꯞꯇꯒꯤ ꯂꯧꯕ ꯄꯥꯟꯖꯦ ꯃꯔꯨꯞꯀꯤ ꯋꯥꯈꯜꯕꯁꯨ ꯑꯗꯨꯝꯖꯩ
ꯀꯩꯁꯨ ꯀꯥꯏꯗꯦ ꯃꯔꯨꯞ ꯃꯇꯝ ꯈꯔ ꯂꯧꯕꯤꯔꯒ ꯑꯅꯥ ꯑꯌꯦꯛ ꯇꯣ ꯑꯩꯈꯣꯏꯒꯤ ꯐꯩ ꯐꯠꯇꯦ ꯑꯗꯨ ꯌꯦꯡꯕꯤꯌꯨ ꯑꯗꯨꯕꯨ ꯑꯩꯒꯤ ꯃꯨꯠꯇꯗꯤ ꯑꯗꯨꯝ ꯐꯔꯛꯀꯅꯤ ꯑꯗꯨꯝ ꯊꯝꯖꯒꯦ ꯑꯗꯨꯒ ꯃꯔꯅ ꯑꯩꯅ ꯁꯨꯝ ꯍꯧꯖꯤꯜꯂꯤꯁꯦ ꯀꯩꯅꯣꯅꯤ ꯑꯩꯈꯣꯏꯒꯤ ꯊꯤꯡꯊꯗ꯭ꯔꯤꯉꯩꯗ ꯃꯌꯥꯝꯅ ꯐꯔꯦꯅ ꯍꯧꯖꯤꯛꯁꯤ ꯃꯤꯁꯤꯡꯁꯦ ꯑꯗꯨꯛꯀꯤ ꯃꯇꯤꯛ ꯏꯁꯤꯡ ꯏꯆꯥꯎꯒꯨꯝ ꯍꯦꯟꯒꯠꯂꯛꯂꯤꯗꯅ ꯃꯁꯤꯒꯤ ꯃꯥꯡꯖꯧꯕꯅ ꯑꯩꯒꯤ ꯄꯨꯟꯅ ꯑꯩꯒꯤ ꯍꯦꯛ ꯀꯩꯅꯣꯗ ꯌꯥꯎꯍꯧ ꯇꯥꯔꯒꯗꯤ ꯑꯩꯒ ꯊꯕꯛ ꯇꯧꯃꯤꯟꯅꯕ ꯈꯣꯠꯄꯗ ꯑꯃ ꯑꯃ ꯍꯌꯦꯡ ꯋꯥꯏ ꯅꯨꯡꯉꯥꯏꯅꯤ ꯑꯗꯨꯒ ꯃꯔꯝꯅꯁꯨ ꯀꯥꯟꯅꯕ ꯀꯌꯥ ꯑꯃ ꯐꯪꯉꯛꯀꯅꯤ ꯑꯩꯒ ꯊꯪꯅꯉꯥꯏ ꯂꯩꯍꯧ ꯇꯥꯔꯒꯗꯤ ꯃꯗꯨꯒꯤ ꯀꯥꯟꯅꯕ ꯃ ꯑꯃ ꯂꯥꯛꯀꯅꯤ ꯊꯝꯖꯕꯅꯤ ꯍꯣꯏ ꯃꯔꯝꯅ ꯈꯪꯗ꯭ꯔꯤꯕꯅꯤꯅ ꯑꯗꯨꯒꯤ ꯃꯇꯥꯡ ꯀꯥꯟꯗ ꯍꯛꯊꯦꯡꯅꯅ ꯑꯗꯨꯒꯤ ꯀꯥꯟꯅꯕꯗ ꯈꯪꯖꯅꯤꯡ ꯇꯧꯕꯗ ꯀꯩꯁꯨ ꯀꯥꯏꯗꯦ ꯃꯗꯨ ꯃꯇꯝ ꯂꯧꯕꯤ ꯑꯗꯨꯕꯨ ꯅꯨꯃꯤꯠ ꯇꯔꯥꯅꯤ ꯀꯨꯟꯅꯤ ꯁꯤꯗ ꯑꯗꯨꯝ ꯈꯔꯗꯤ ꯈꯪꯉꯛꯑꯅꯤ ꯃꯔꯨꯞ ꯑꯗꯨ ꯊꯥ ꯌꯥꯝꯅ ꯀꯨꯏꯅ ꯁꯣꯟꯊꯍꯟꯅꯤꯡꯗꯕ ꯃꯍꯨꯨꯞꯠꯇ ꯁꯦꯟ ꯅꯨꯡꯒꯤ ꯐꯤꯕꯝ ꯆꯥꯗꯕ ꯈꯣꯠꯇꯕ ꯂꯩ ꯇꯥꯔꯒꯁꯨ ꯑꯩꯈꯣꯏ ꯃꯁꯦꯅ ꯃꯇꯦꯡ ꯄꯥꯡꯅꯔꯒ ꯁꯤꯅꯦꯃꯥꯅꯤ ꯈꯟꯅꯔꯒ ꯇꯨꯡꯗ ꯂꯥꯛꯀꯗꯕ ꯃꯌꯥꯝꯅ ꯐꯔꯦꯅ ꯍꯧꯖꯤꯛ ꯀꯟꯅ ꯆꯦꯟꯅꯔꯤꯕꯅꯤꯅ ꯃꯔꯛꯇꯨꯁꯨ ꯍ ꯌꯥꯎꯍꯟꯅꯤꯡꯕꯅꯤ ꯑꯗꯨꯒ ꯃꯁꯤ ꯇꯧ ꯇꯥꯔꯒꯗꯤ ꯃꯔꯨꯞꯂꯣꯟꯒꯤꯒꯤ ꯅꯥꯀꯟꯗ ꯑꯗꯒꯤ ꯃꯔꯨꯞ ꯑꯣꯏꯒꯤ ꯃꯔꯤ ꯃꯇꯥ ꯀꯌꯥꯗ ꯑ ꯃꯤ ꯑꯣꯏꯅ ꯊꯦꯡꯗ꯭ꯔꯤꯉꯩꯗ ꯍꯧꯖꯤꯛꯇꯤ ꯃꯔꯨ ꯑꯣꯏꯒꯤ ꯌꯨꯝ ꯅꯥꯀꯟꯗꯁꯨ ꯃꯤ ꯀꯌꯥ ꯑꯃꯅ ꯂꯥꯛꯑꯝꯃꯒꯅꯤ ꯑꯗꯨꯅ ꯃꯔ ꯅꯨꯃꯤꯠ ꯃꯥꯥꯏ ꯈꯔ ꯁꯤꯡꯕꯤꯌꯨ ꯑꯩꯈꯣꯏ ꯁ꯭ꯋꯥꯏꯗꯕꯨ ꯑꯩꯈꯣꯏꯅ ꯈꯪꯅ ꯈꯪꯅ ꯑꯩꯈꯣꯏꯒꯤ ꯏꯃꯥꯃꯛꯇ ꯑꯗꯨꯝ ꯄꯨꯈ꯭ꯔꯤꯕꯅꯤ ꯑꯩꯈꯣꯏꯅ ꯋꯥ ꯉꯥꯡꯝꯕ ꯉꯝꯍꯧꯗ꯭ꯔꯤꯉꯩꯗ ꯑꯗꯨꯅ ꯇꯨꯡꯗ ꯅꯤꯡꯉꯝꯃꯛꯇꯅꯕ ꯍꯧꯖꯤꯛ ꯅꯤꯡꯉꯝꯗꯕ ꯍꯧꯖꯔꯛꯑꯃꯦ ꯑꯗꯨꯅ ꯁꯨꯃꯥꯏꯅ ꯁꯨꯝ ꯇꯧꯖꯕꯅꯤ ꯐꯔꯦ ꯃꯔꯝ ꯑꯗꯨ ꯃꯇꯨꯡꯗꯁꯨ ꯁꯤꯒꯤ ꯃꯇꯥꯡꯗ ꯃꯨꯟꯅ ꯈꯟꯅꯈꯤꯁꯤ ꯃꯗꯨꯅ ꯂꯥꯏ ꯌꯦꯛꯏꯕꯗꯨ ꯐꯖꯅ ꯊꯋꯥꯏ ꯌꯥꯎꯅ ꯌꯦꯛꯄꯤꯔꯛꯣ ꯌꯥ ꯐꯔꯦ ꯃꯔꯨꯞ ꯊꯝꯖꯔꯒꯦ ꯉꯁꯤꯒꯤꯗꯤ
ꯎ ꯐꯅꯤ ꯀꯦ